ꯇꯥꯔꯦꯀꯣ ꯑꯗꯨ ꯑꯗꯨꯃꯥꯏꯅꯁꯨ ꯍꯣꯏ ꯑꯗꯨꯁꯨ ꯑꯣꯏ ꯑꯗꯨꯒ ꯑ ꯅꯪꯅ ꯊꯛꯄ ꯀꯥꯟꯗꯗꯤ ꯀꯔꯤꯁꯤ ꯀꯔꯝꯕ ꯊꯛꯍꯟꯕ꯭ꯔꯥ
ꯑꯩꯁꯦ ꯊꯥꯏꯅꯗꯤ ꯍꯦꯚꯤ ꯇꯧꯕ ꯀꯥꯟꯗꯗꯤ ꯇꯨ ꯊꯥꯎꯖꯟ ꯅꯥꯏꯟꯇꯤꯟ ꯇ꯭ꯋꯦꯟꯇꯤꯒꯨꯝꯕꯗ
ꯎꯝ
ꯑꯩꯈꯣꯏ ꯕꯤ ꯄꯤ ꯑꯣ ꯒꯨꯝꯕ ꯇꯧꯕ ꯀꯥꯟꯗꯗꯤ ꯑꯩꯈꯣꯏ ꯇꯣ ꯁꯦꯂꯔꯤꯒꯨꯝꯕ ꯐꯪꯉꯗꯤ ꯑꯩꯈꯣꯏ ꯒ꯭ꯔꯨꯞ ꯀꯣ ꯍꯦꯕꯤꯗ ꯋꯤꯁꯀꯤꯒꯨꯝꯕ ꯇꯧꯋꯦ ꯋꯤꯁꯀꯤ ꯃꯣꯡꯒꯨꯝꯕꯀꯣ ꯑꯗ ꯀꯤꯡꯐꯤꯁꯔꯒꯨꯝꯕ ꯃꯤꯛꯁ ꯇꯧꯔꯒ ꯂꯣꯏ ꯇꯧꯋꯤ ꯑꯗꯣ ꯍꯧꯖꯤꯛꯄꯨꯗꯤ ꯑꯥ ꯑꯥ ꯑꯩ ꯗꯦꯜꯂꯤꯗꯗꯤ ꯂꯩꯇꯦ
ꯑꯣ ꯑꯣ ꯑꯣ
ꯗꯦꯜꯂꯤꯗꯩ ꯂꯥꯛꯇꯦ ꯃꯝꯕꯥꯏ ꯃꯝꯕꯥꯏꯗ ꯑꯃꯛꯇꯤ ꯆꯠꯈ꯭ꯔꯦ
ꯑꯣ ꯍꯣꯏ
ꯑꯗꯨꯒ ꯍꯣꯏ ꯑꯗꯣ ꯑꯩꯈꯣꯏ ꯑꯥ ꯍꯣꯏ
ꯑꯣ ꯑ ꯑꯗꯨꯝ ꯑꯩꯁꯨ ꯎꯪ ꯌꯨ ꯌꯨꯒꯨꯝꯕꯁꯦ ꯆꯥꯡ ꯑꯃꯗ ꯂꯣꯏ ꯇꯧꯏꯗ ꯑꯗꯨꯁꯨ ꯑꯩꯁꯨ ꯍꯦꯕꯤ ꯏꯁꯃꯣꯀꯔ ꯑꯣꯏꯔꯝꯃꯦ ꯄꯤꯛꯄ ꯀꯥꯟꯗꯀꯣ ꯑꯗ‌ꯣ ꯂꯣꯏ ꯇꯣꯛꯈ꯭ꯔꯦ ꯏꯃꯥꯟꯅꯕꯒꯨꯝꯕꯗꯤ ꯇꯣꯛꯇꯦ ꯑꯩꯕꯨꯗꯤ ꯑꯗꯨꯝ ꯃꯁꯥ ꯐꯖꯗꯦ ꯑꯩꯈꯣꯏ ꯑꯩꯒꯤ ꯑꯗꯨꯝ ꯑꯍꯟꯁꯤꯡꯅ ꯒꯥꯏꯗꯦꯟꯁ ꯀꯣ
ꯎꯝ
ꯆꯦꯟ ꯏꯁꯃꯣꯀꯔ ꯇꯧꯕꯁꯤꯡ ꯃꯣꯏ ꯍꯧꯖꯤꯛ ꯍꯟꯅꯨꯔꯗꯤ ꯃꯁꯥ ꯉꯝꯗꯦꯅ ꯑꯗꯨꯝ ꯆꯨꯔꯨꯞ ꯊꯛꯑꯒ ꯂꯩꯕꯁꯦ ꯑꯗꯨꯒꯤ ꯃꯣꯏ ꯇꯣꯛꯄ ꯀꯥꯟꯗ ꯃꯣꯏꯅ ꯑꯗꯨꯝ ꯅꯣꯏ ꯅꯧꯋꯦ ꯊꯛꯀꯅꯨ ꯑꯩꯈꯣꯏꯁꯨ ꯁꯨꯃꯥꯏꯅ ꯊꯛꯑꯗꯤ ꯆꯦꯟꯕ ꯈꯣꯠꯄ ꯕꯦꯔꯥ ꯂꯣꯏ ꯂꯥꯛꯀꯅꯤ ꯑꯗꯨꯒꯤ ꯑꯗꯨꯝ ꯃꯣꯏꯒꯤ ꯑ ꯋꯥ ꯑꯗꯨ ꯇꯔꯛ ꯋꯥ ꯑꯗꯨꯝ ꯇꯣꯛꯈ꯭ꯔꯦ ꯑꯗꯨꯅꯤ ꯇꯣꯛꯀꯅꯤ ꯍꯥꯏꯗꯤ ꯑꯥ
ꯆꯍꯤ ꯀꯌꯥꯗꯒꯤ ꯊꯛꯄ ꯍꯩꯔꯛꯄ꯭ꯔꯣ
ꯑꯁ ꯑꯩ ꯆꯨꯔꯨꯞꯂ‌ꯣ ꯌꯨꯔ‌ꯣ
ꯑꯗꯨꯝ ꯑꯅꯤꯃꯛ ꯍꯥꯏꯌꯣꯅꯦ
ꯑ ꯄꯤꯛꯄꯗꯒꯤ ꯇꯧꯈ꯭ꯔꯦ ꯑꯩ ꯊ꯭ꯋ‌ꯦꯞ ꯑꯂ ꯊ꯭ꯋ‌ꯦꯞ ꯊ꯭ꯋ‌ꯦꯞ ꯀꯨꯝꯕ ꯃꯥꯜꯂꯤ ꯇꯨꯋꯦꯜꯕ ꯊꯥꯔꯇꯤꯟ ꯏꯟꯐ꯭ꯂꯋ‌ꯦꯁ ꯑꯥ ꯏꯟ
ꯐ꯭ꯔꯦꯟ ꯁꯔꯀꯜꯅ ꯑꯣꯏꯔꯝꯒꯅꯤꯅꯦ
ꯎꯝ ꯏꯟꯐ꯭ꯂꯨꯌꯦꯟꯁꯁꯦ ꯍꯣꯏ ꯄꯤꯛꯄ ꯀꯥꯟꯗ ꯇ꯭ꯔꯥꯏ ꯂꯣꯏ ꯇꯧꯅꯤꯡꯕꯗꯨꯀꫭ ꯑꯗꯣ ꯍꯧꯖꯤꯛ ꯍꯧꯖꯤꯛ ꯄꯨꯗꯤ ꯑꯥ ꯆꯨꯔꯨꯞꯇꯤ ꯑꯥ ꯆꯨꯔꯨꯞ ꯆꯨꯔꯨꯞ ꯐꯥꯎꯗꯤ ꯑꯥ ꯀꯔꯝ ꯀꯥꯟꯗꯅꯣ ꯅꯥꯏꯇꯤꯟ ꯑꯩꯇꯤꯟ ꯅꯥꯏꯟ ꯇꯤꯟ ꯏꯔꯁ ꯀꯨꯝꯕꯗ ꯏꯁ꯭ꯇꯣꯞ ꯇꯧꯈ꯭ꯔꯦ ꯑꯗꯨ ꯌꯨꯕꯨꯗꯤ ꯇ꯭ꯋꯦꯟꯇꯤ ꯇ꯭ꯋꯦꯟꯇꯤ ꯋꯥꯟ ꯇ꯭ꯋꯦꯟꯇꯤ ꯇꯨ ꯐꯥꯎꯗꯤ ꯊꯛꯏ ꯌꯨꯕꯨꯗꯤ ꯊꯛꯄꯕꯨꯗꯤ ꯊꯛꯑꯁꯨ ꯋꯤꯁꯀꯤꯒꯨꯝꯕꯗꯤ ꯇꯧꯗ꯭ꯔꯦ ꯍꯧꯖꯤꯛ ꯇꯤ ꯕꯤꯌꯔꯒꯨꯝꯕ ꯉꯥꯛꯇꯀꯣ
ꯑꯣ ꯑꯣꯥ ꯑꯗꯨ ꯑꯩꯈꯣꯏ ꯂꯣꯛꯀꯜ ꯂꯣꯛ ꯂꯣꯀꯜ ꯃꯦꯠ ꯃꯌꯥꯝ ꯊꯣꯛꯑꯦꯅ ꯑꯗꯨꯗꯤ ꯍꯦꯜꯗꯤ ꯑꯣꯏꯗꯦ ꯍꯥꯏꯌꯦꯀꯣ
ꯑꯩ ꯂꯣꯀꯦꯜꯗꯤ ꯇꯧꯗꯦ ꯍꯣꯏ ꯕꯤ ꯕꯤꯌꯥꯔ ꯉꯥꯛꯇ ꯇꯧꯋꯦ ꯑꯩꯗꯤ ꯍꯧꯖꯤꯛ
ꯑꯣ ꯀꯩꯅꯣ ꯂꯣꯀꯦꯜꯁꯤꯡꯁꯦ ꯈꯪꯗꯦꯅꯦ ꯃꯤꯅ ꯍꯥꯏꯕꯗꯤ ꯄꯣꯠꯇ ꯐꯠꯇꯕ ꯃꯌꯥꯝ ꯍꯥꯞꯄꯦ ꯑꯗꯨꯒ ꯎꯝ ꯑꯗꯨꯁꯨꯔꯛꯒꯤꯗꯤ ꯑ ꯀꯔꯤ ꯍꯥꯏꯁꯤ꯭ꯔꯥ ꯑ ꯅꯪ ꯅꯪ ꯉꯁꯥꯏ ꯍꯥꯏꯕꯗꯨ ꯍꯣꯏ ꯍꯣꯏ ꯕ꯭ꯔꯦꯟꯗꯦꯠ ꯑꯉꯥꯡꯕꯁꯤꯡꯗꯨꯀꯣ ꯑꯗꯨꯅ ꯑꯃꯨꯛ ꯑꯗꯨꯅ ꯍꯦꯟꯅ ꯐꯈ꯭ꯔꯦꯅ ꯑꯃꯨꯛꯀꯁꯨ ꯍꯥꯏ ꯑꯗꯨꯒ ꯈꯔꯅ ꯂꯣꯀꯦꯜꯒꯤꯗꯨꯅ ꯐꯕꯅꯦ ꯍꯥꯏꯅꯁꯨ ꯍꯥꯏꯕ
ꯂꯣꯀꯜ ꯂꯣꯀꯜ ꯁꯦꯡꯅ ꯍꯥꯏꯔꯗꯤ ꯑꯅꯤꯃꯛ ꯌꯥꯝ ꯄꯥꯛꯄꯨꯗꯤ ꯐꯗꯦ ꯑꯗꯨꯁꯨ ꯍꯣꯏ ꯑꯦ ꯁꯦꯂꯦꯕ꯭ꯔꯦꯁꯟ ꯇꯧꯕ ꯀꯥꯟꯗꯀꯣ ꯑꯗꯨꯝ ꯍꯣꯏ ꯈꯔꯕꯨꯗꯤ ꯊꯛꯄ ꯌꯥꯎꯋꯦ ꯑꯗꯨꯝ ꯍꯣꯏ
ꯎꯝ
ꯑꯗꯨ ꯅꯠꯇꯕꯤꯗ ꯍꯦꯕꯤꯆꯨꯋꯦꯜꯒꯨꯝꯅ ꯑꯗꯨꯝ ꯊꯛꯑꯒ ꯌꯨꯝ ꯌꯨꯝ ꯑꯗꯨꯝ ꯌꯨꯝ ꯍꯜꯂꯛꯄ ꯑ ꯊꯕꯛ ꯇꯧꯕ ꯂꯣꯏꯔꯒ ꯌꯨꯝ ꯍꯜꯂꯛꯄ ꯈꯨꯗꯤꯡꯗ ꯊꯛꯑ ꯂꯩꯔꯗꯤ ꯑꯗꯨꯗꯤ ꯐꯠꯇꯕ ꯍꯦꯕꯤꯠꯅꯦꯕꯀꯣ
ꯍꯣꯏ ꯍꯣꯏ ꯆꯨꯝꯃꯦ
ꯑꯗꯣ ꯃꯔꯛꯇ ꯁꯦꯂꯦꯕ꯭ꯔꯦꯁꯟꯒꯨꯝꯕ ꯇꯧꯔꯗꯤ ꯍꯣꯏ ꯀꯥꯏꯗꯦ ꯑꯗꯨꯗꯤ
ꯎꯝ
ꯅꯪꯗꯤ ꯕꯤꯌꯔꯒꯨꯝꯕ ꯀꯩꯅꯣꯒꯤꯗꯤ ꯌꯥꯅꯤꯡꯕ꯭ꯔꯣ ꯌꯥꯅꯤꯡꯗꯦ
ꯑꯩꯗꯤ ꯑꯁ ꯕꯤꯌꯔꯗꯤ ꯃꯅꯝ ꯀꯔꯤꯁꯨ ꯍꯩꯅꯗ꯭ꯔꯦ ꯑꯩꯗꯤ
ꯑꯣꯀꯦ
ꯑꯗꯨ ꯍꯥꯏꯅꯗ꯭ꯔꯦ ꯑꯗꯨꯕꯨ ꯋꯥꯏꯟꯒꯨꯝꯕꯗꯤ ꯑꯗꯨꯝ ꯃꯔꯛ ꯃꯔꯛꯇ ꯀꯣ ꯃꯔꯛ ꯃꯔꯛ ꯍꯥꯏꯕꯁꯦ ꯑꯈꯪꯗꯦꯗ ꯆꯍꯤꯗ ꯑꯃꯔꯛꯀꯨꯝꯕꯔꯥ ꯆꯍꯤꯗ ꯊꯛꯇꯕ ꯃꯇꯝꯁꯨ ꯂꯩꯌꯦꯗ
ꯋꯥꯏꯟ ꯃꯅꯤꯄꯨꯔꯗꯗꯤ ꯋꯥꯏꯟꯁꯦ ꯐꯖꯕꯕꯨꯗꯤ ꯐꯪꯗꯦ ꯍꯣꯏ ꯑꯩꯈꯣꯏ ꯍꯣꯏ ꯅꯨꯄꯤ ꯃꯁꯦꯟ ꯈꯔ ꯑꯩꯈꯣꯏ ꯑꯗꯨꯝ ꯍꯣꯏ ꯁꯦꯂꯦꯕ꯭ꯔꯦꯁꯟ ꯇꯧꯔꯗꯤ ꯅꯨꯄꯤꯁꯤꯡꯒꯤꯗꯃꯛꯇꯤ ꯍꯣꯏ ꯋꯥꯏꯟꯒꯨꯝꯕꯀꯣ ꯑꯗꯨ ꯋꯥꯏꯟ ꯍꯣꯏ ꯑꯗꯨ ꯑꯌꯥꯝꯕ ꯑꯩ ꯏꯃꯥꯟꯅꯕ ꯍꯣꯏ ꯊꯕꯛ ꯇꯧꯃꯤꯟꯅꯅꯕꯁꯤꯡꯁꯨ ꯎꯝ ꯋꯥꯏꯟꯒꯨꯝꯕꯗꯤ ꯍꯣꯏ
ꯎꯝ ꯍꯩ ꯋꯥꯏꯟ ꯋꯥꯏꯟꯁꯦ ꯃꯅꯤꯄꯨꯔꯗꯒꯤꯗꯤ ꯂꯩꯔꯒ ꯀꯔꯤꯁꯨ ꯊꯛꯄ ꯂꯩꯇꯦ ꯑꯩꯅꯗꯤ ꯁꯨꯛꯂꯩ ꯂꯩꯗꯦꯗ ꯑꯗꯨꯕꯨ ꯈ꯭ꯔꯤꯁꯃꯥꯁ ꯃꯇꯝꯗꯒꯨꯝꯕ ꯑꯩꯈꯣꯏꯗꯤ ꯑꯗꯨꯝ ꯐꯦꯃꯤꯂꯤ ꯒꯦꯗꯔꯤꯡꯁꯦ ꯑꯗꯨꯝ ꯃꯄꯥꯟꯗ ꯆꯠꯄꯁꯤꯡꯁꯦ ꯂꯣꯏꯅ ꯑꯗꯨꯝ ꯄꯨꯜꯂꯛꯄꯗ ꯑꯩꯈꯣꯏ ꯏꯌꯥꯝꯕꯁꯦ ꯃꯥꯁꯦ ꯁꯤꯂꯣꯡꯗꯁꯨ ꯊꯕꯛ ꯇꯧꯋꯦꯕꯀꯣ
ꯑꯥ
ꯑꯗꯨ ꯃꯥꯅ ꯑꯗꯨꯝ ꯄꯨꯔꯛꯀꯅꯤ ꯁꯤꯂꯣꯡꯗꯒꯤ ꯋꯥꯏꯟ ꯀꯨꯝꯕ ꯑꯗꯨꯒ ꯁꯦꯝꯄꯄꯦꯟ ꯐꯥꯔꯁ ꯇꯥꯏꯝ ꯑꯩ ꯑꯃꯨꯔꯛ ꯇ꯭ꯔꯥꯏ ꯇꯧꯋꯦ ꯃꯥꯅ ꯄꯨꯔꯛꯄꯒꯤꯀꯣ ꯑꯗꯨꯒ ꯌꯥꯝ ꯍꯥꯎꯋꯦꯅꯦ ꯁꯦꯝꯄꯄꯦꯟꯗꯣ ꯌꯥꯝ ꯂꯥꯏꯠ ꯑꯣꯏꯔꯒ ꯑꯗꯨꯝ ꯁꯨꯋꯤꯠ ꯌꯥꯝ ꯑꯗꯨꯅꯁꯨ ꯋꯥꯏꯟꯒꯨꯝꯅꯁꯨ ꯁꯨꯋꯤꯠ ꯁꯨꯋꯤꯠ ꯑꯣꯏꯗꯕꯀꯣ ꯑꯗꯨꯕꯨ ꯑꯗꯨꯝ ꯈꯤꯇꯪ ꯂꯩꯌꯦꯗꯅ ꯈꯤꯇꯪ ꯁꯨꯋꯤꯠ ꯑꯣꯏꯔꯒ ꯌꯥꯝ ꯂꯥꯏꯠ ꯑꯣꯏꯅꯀꯣ ꯑꯃꯥꯔꯛ ꯊꯥꯛꯈꯔꯦ ꯎꯝ ꯑꯗꯥ ꯋꯥꯟꯁ ꯑꯗꯨꯝ ꯇ꯭ꯔꯥꯏ ꯇꯧꯔꯛꯏꯃꯤ ꯃꯥꯅ ꯁꯦ ꯁꯦꯝꯄꯦꯟꯁꯦ ꯌꯥꯝꯅ ꯀꯩꯅꯣ ꯇꯧꯕꯅꯦ ꯄꯥꯛ ꯊꯛꯅꯗꯕꯅꯦ ꯅꯪꯁꯨ ꯇ꯭ꯔꯥꯏ ꯇꯧꯔꯣ ꯍꯥꯏꯅ ꯇꯧ ꯄꯤꯕꯒꯤ ꯇ꯭ꯔꯥꯏ ꯇꯧꯔꯦ ꯑꯗꯣ ꯋꯥꯏꯟꯁꯤꯗꯤ ꯑꯗꯨꯝ ꯈ꯭ꯔꯤꯁꯃꯥꯁ ꯃꯇꯝꯗꯅ ꯃꯥꯅ ꯌꯨꯝ ꯍꯜꯂꯛꯄꯗ ꯑꯗꯨꯝ ꯄꯨꯔꯛꯀꯅꯤ ꯍꯣꯏ ꯑꯩꯒꯤ ꯁꯤꯁꯇꯔ ꯂꯣ ꯃꯌꯥꯝꯒ ꯑꯗꯨꯝ ꯈꯔ ꯈꯔ ꯑꯗꯨꯝ ꯄꯥꯏꯔꯒ ꯀꯣ
ꯑꯥ
ꯇꯣ ꯈꯥꯛꯛꯇꯅꯦꯗ ꯕꯤꯌꯔꯒꯨꯝꯕꯗꯤ ꯑꯩꯁꯦ ꯃꯅꯝꯁꯨ ꯍꯩꯅꯗꯦ ꯑꯗꯨꯒ ꯑꯇꯩꯗꯤ ꯑꯩꯁꯨ ꯊ ꯗꯦ ꯑꯗꯨꯕꯨ ꯋꯥꯏꯟ ꯊꯥꯛꯑꯦ ꯑꯗꯨꯒ ꯑꯩꯈꯣꯏꯒꯤ ꯂꯣꯀꯦꯜ ꯔꯥꯏꯁ ꯕꯤꯌꯔꯗꯣ ꯅ ꯈꯪꯔꯝꯒꯅꯤꯅ ꯑꯩꯈꯣꯏ ꯔꯥꯏꯁ ꯄꯥꯎꯗꯔ ꯍꯣꯏ ꯍꯣꯏ ꯍꯣꯏ ꯑꯗꯨꯗꯣ ꯆꯥꯛꯍꯥꯎꯅꯁꯨ ꯁꯥꯕꯗꯣ ꯑꯗꯨꯒꯨꯝꯕꯗꯤ ꯑꯗꯨꯁꯨ ꯁ꯭ꯋꯤꯠ ꯑꯣꯏꯕ ꯄꯥꯝꯃꯦ ꯀꯨꯏꯔꯒ ꯁꯤꯟꯈ꯭ꯔꯕꯗꯨꯗꯤ ꯊꯛꯅꯤꯡꯗꯦꯕ
ꯑꯥ
ꯑꯗꯨꯕꯨ ꯁ꯭ꯋꯤꯠ ꯑꯣꯏꯕꯗꯣ ꯀꯨꯏꯗ꯭ꯔꯤꯉꯩꯗ ꯑꯗꯨꯝ ꯊꯛꯄ ꯌꯥꯕ ꯖꯥꯠ ꯑꯗꯨꯒꯨꯝꯕꯗꯤ ꯌꯥꯝ ꯄꯥꯝꯃꯦ ꯑꯩꯗꯤ ꯎꯝ ꯑꯗꯨꯒꯨꯝꯕꯗꯤ ꯑꯗꯨꯝ ꯐꯣꯏ
ꯀꯥꯏꯈ ꯁ ꯁꯠ ꯇꯧꯋꯦ ꯍꯥꯏꯕꯣ
ꯆꯥꯛꯍꯥꯎ ꯍꯣꯏ ꯊꯨꯝꯕꯗꯣ ꯍꯥꯏꯗꯤ ꯀꯨꯏꯅ ꯊꯝꯂꯗꯤ ꯀꯔꯤ ꯍꯥꯏꯁꯤꯔꯥ ꯈꯥꯕ꯭ꯔꯥ ꯁꯤꯟꯕ꯭ꯔꯥ ꯑꯗꯨꯝ ꯈꯔ ꯇꯧꯋꯦꯅ ꯑꯗꯨ ꯇꯧꯗ꯭ꯔꯤꯉꯩꯗ ꯎ ꯀꯣ ꯅꯧꯕ ꯀꯥꯟꯗ ꯁ꯭ꯋꯤꯠ ꯑꯣꯏꯕꯗꯣ ꯊꯨꯝꯕꯗꯨꯀꯣ ꯑꯗꯨꯗꯤ ꯌꯥꯝ ꯄꯥꯝꯃꯦ ꯑꯩꯗꯤ
ꯑꯣꯆꯥꯦ
ꯑꯗꯨ ꯁꯣꯕꯥꯔ ꯍ ꯅꯪ ꯅꯪꯁꯨ ꯊꯛꯔꯝꯒꯅꯤꯅꯦ ꯑꯗꯨꯗꯤꯀꯣ
ꯑꯩ ꯊꯛꯄꯕꯨꯗꯤ ꯇ꯭ꯔꯥꯏꯗꯤ ꯂꯣꯏ ꯇꯧꯈ꯭ꯔꯦ ꯑꯩ ꯑꯩꯕꯨꯗꯤ ꯍꯣꯏ ꯑꯌꯥꯝꯕ ꯍꯣꯏ
ꯑꯣ
ꯆꯨꯔꯨꯞꯛꯀꯨꯝꯕꯁꯨ ꯍꯧꯖꯤꯛꯇꯤ ꯍꯣꯏ ꯂꯥꯁ ꯁꯤꯒꯔ ꯁꯤꯒꯔ ꯑꯃ ꯉꯥꯛꯇ ꯄꯤꯄ ꯇ꯭ꯔꯥꯏ ꯇꯧꯅꯤ ꯑꯁꯨ ꯑꯌꯥꯝꯕꯕꯨ ꯀꯨꯝꯕꯗꯤ ꯍꯣꯏ ꯂꯣꯏ
ꯁꯤ ꯑ ꯁꯤꯒꯥꯔ ꯍꯥꯏꯕꯗꯤ ꯆꯥꯎꯕꯗꯨ ꯅꯠꯇ꯭ꯔꯣ ꯑ ꯍꯣꯂꯤꯋꯨꯗ ꯑꯩꯈꯣꯏ ꯃꯨꯚꯗ ꯑꯌꯥꯝꯕ ꯄꯥꯏꯅꯅꯀꯣ ꯑꯗꯨꯗꯨꯕꯨ ꯀꯌꯥ ꯀꯌꯥꯔꯣ ꯑꯃꯗ
ꯎ ꯃꯇꯨꯡ ꯏꯂ ꯋꯥꯟ ꯇ꯭ꯋꯦꯟꯇꯤ ꯇꯨ ꯍꯟꯗ꯭ꯔꯦꯠ ꯗꯣꯂꯔꯒꯨꯝꯕ ꯃꯥꯜꯂꯦ ꯑꯃꯗꯀꯣ ꯔꯣꯜ ꯑꯃꯗ ꯇꯥꯡꯕꯕꯨꯗꯤ ꯇꯥꯡꯉꯦ ꯍꯣꯏ
ꯑꯗꯨ ꯔꯣꯜ ꯑꯃꯅ ꯑꯦꯠ ꯋꯥꯟ ꯇꯥꯏꯝ ꯑꯗꯨꯝ ꯊꯛꯄ ꯌꯥꯕ꯭ꯔꯣ
ꯎꯝ ꯍꯣꯏ ꯑꯃ ꯂꯣꯏꯁꯤꯟꯕꯁꯨ ꯍꯣꯏ ꯑꯗꯨꯝ ꯌꯥꯏ ꯃꯤ ꯈꯔꯕꯨꯥꯎꯗꯤ ꯇꯪꯈꯥꯏ ꯃ ꯉꯥꯛꯇ ꯉꯝꯃꯦ ꯑꯗꯨ ꯆꯦꯟꯖꯃꯨ ꯀꯔꯤꯒꯨꯝꯕꯗꯤ ꯑꯃ ꯑꯃꯗꯤ ꯂꯥꯏꯅ ꯂꯣꯏꯁꯤꯜꯂꯦ ꯃꯣꯏꯗꯤ
ꯑꯣ ꯑꯗꯨ ꯊꯛꯑꯒ ꯀꯦꯛꯁꯨ ꯐꯪꯕ ꯥꯠꯂꯥ
ꯍꯣꯏ ꯀꯤꯦꯛ ꯑꯗꯨꯝ ꯐꯪ ꯐꯪꯒꯅꯤꯗ ꯍꯣꯏ ꯆꯥꯡ ꯑꯃꯗꯀꯣ ꯑꯥ ꯑ ꯃꯥꯒꯤ ꯀ ꯇꯦꯟ ꯃꯇꯨꯡ ꯏꯟꯂꯦ ꯇꯣꯄꯤꯀꯣꯒꯨꯝꯕ ꯑꯣꯔꯒꯤ ꯀꯥꯟꯅꯕ ꯍꯣꯏ ꯈꯔ ꯌꯥꯝ ꯍꯥꯞꯕꯗꯤ ꯍꯣꯏ
ꯎꯝ ꯑꯗꯣ ꯑꯁꯤꯗꯁꯨ ꯑꯗꯨꯝ ꯌꯣꯟꯕ ꯍꯧꯔꯕ꯭ꯔꯣꯅꯦ ꯑꯣ ꯑꯗꯨ ꯅꯪ ꯀꯗꯥꯗꯒꯤ ꯂꯧꯔꯒ ꯇ꯭ꯔꯥꯏ ꯇꯧꯒꯦ ꯍꯥꯏꯔꯤꯕꯅꯣ ꯅꯪꯅ
ꯑꯗꯨꯗꯤ ꯀꯣꯟꯅ ꯀꯩꯅꯣꯒꯨꯝꯕ ꯏꯕꯦꯒꯨꯝꯕ
ꯑꯣ ꯑꯣ ꯑꯣ ꯑꯆꯥ ꯑ ꯑꯣꯟꯂꯥꯏꯟꯗꯒꯤ ꯀꯣ
ꯁꯦꯜꯂꯔꯁꯤꯡꯒꯣ ꯄ꯭ꯔꯥꯏꯚꯦꯠꯇ ꯇꯥꯟꯅꯔꯗꯤ ꯑꯗꯨꯝ ꯌꯥꯎꯕꯅꯦ
ꯎꯝ ꯑꯗꯨꯒ ꯀꯩꯅꯣꯅꯦ ꯃꯨꯚꯗꯒꯨꯝꯕ ꯎꯕꯗꯣ ꯍꯨꯛ ꯀꯥ ꯍꯥꯏꯕ꯭ꯔꯥ
ꯍꯨꯀꯥꯏ
ꯄꯥꯏ ꯄꯨꯔꯥ ꯁꯥꯡꯔꯒ ꯇꯧ
ꯑ
ꯑꯁ ꯑꯗꯨꯗ ꯑꯩꯁꯦꯀꯣ ꯇ꯭ꯔꯥꯏꯗꯤ ꯌꯥꯝ ꯇꯧꯅꯤꯡꯕ ꯈꯪꯗꯦ ꯃꯣꯏꯅ ꯑꯗꯨꯝ ꯏꯚꯟ ꯀꯔꯤ ꯍꯥꯏꯁꯤꯔꯥ ꯅꯤꯡꯊꯧꯒꯨꯝꯕ ꯑꯩꯈꯣꯏꯅ ꯄꯥꯏ ꯑꯗꯨꯝ ꯃꯨꯚꯤ ꯁꯤꯗꯒꯨꯝꯕ ꯎꯈꯅꯀꯣ ꯃꯥꯒꯤ ꯁꯥꯎꯟꯁꯨ ꯒ꯭ꯔꯨ ꯒ꯭ꯔꯨ ꯒ꯭ꯔꯨ ꯒ꯭ꯔꯨ ꯑꯗꯨꯝ ꯊꯣꯛꯑꯦꯗꯅ
ꯑꯥ
ꯑꯗꯣ ꯑꯩꯉꯣꯟꯗ ꯌꯥꯝꯅ ꯀꯔꯤ ꯍꯥꯏꯁꯤꯔꯦ ꯌꯥꯝ ꯀ꯭ꯌꯨꯔꯣꯁꯤꯇꯤ ꯂꯩꯕꯗꯣ ꯇ꯭ꯔꯥꯏ ꯇꯧꯅꯤꯡꯕꯗꯣꯀꯣ ꯑꯗꯨ ꯇ꯭ꯔꯥꯏ ꯇꯧꯈ꯭ꯔꯕ꯭ꯔꯅꯪ
ꯑꯩ ꯇꯧꯈ꯭ꯔꯦ ꯏꯃꯥꯟꯅꯕꯁꯤꯡ ꯑꯃ ꯍꯣꯏ
ꯑꯗꯨ ꯇꯦꯁꯁꯨ ꯀꯃꯥꯏꯅ ꯇꯧꯕ꯭ꯔꯥ ꯊꯨꯝꯕ꯭ꯔꯥ
ꯊꯨꯝ ꯊꯨꯝꯕ ꯊꯨꯝꯕꯃꯛꯇꯤ ꯇꯧ ꯊꯨꯡꯕ ꯍꯥꯏ ꯊꯨꯡꯕ ꯊꯨꯝꯕꯃꯛꯇꯤ ꯅꯠꯇꯦꯗ ꯑꯩꯈꯣꯏꯗꯣ ꯃꯅꯝꯗꯤ ꯑꯗꯨꯝ ꯌꯥꯏ ꯅꯨꯡꯁꯤ ꯒꯟꯖꯥꯒꯨꯝꯕ ꯍꯥꯞꯄꯤꯔꯣꯀꯣ
ꯑꯥ ꯑꯥ ꯑꯣ ꯑꯣ ꯑꯗꯨꯗꯣ ꯑꯩꯉꯣꯟꯗ ꯌꯥꯝꯅ ꯀꯔꯤ ꯍꯥꯏꯁꯤꯔꯥ ꯐꯦꯁꯤꯅꯦꯠ ꯇꯧꯕ ꯍꯥꯏꯕ ꯇꯥꯔꯦ ꯃꯤ ꯑꯩꯈꯣꯏꯅ ꯑꯗꯨꯝ ꯄꯥꯏꯔꯒ ꯑ ꯆꯤꯡꯔꯒ ꯃꯈꯣꯟ ꯊꯣꯛꯄ ꯀꯩꯅꯣ ꯎꯕꯗꯀꯣ ꯇꯉꯥꯏꯁꯦ ꯇ꯭ꯔꯥꯏꯁꯦ ꯌꯥꯝ ꯇꯧꯅꯤꯡꯕ ꯑꯗꯨꯕꯨ ꯑꯩꯈꯣꯏ ꯑꯁꯤꯒꯨꯝꯕ ꯃꯐꯝꯁꯤꯗꯤ ꯀꯔꯤꯁꯨ ꯇꯧꯕ ꯐꯪꯂꯔꯣꯏ ꯍꯥꯏꯕ ꯂꯥꯏ ꯃꯦꯕꯤ ꯁꯤꯇꯤꯒꯨꯝꯕꯗꯤ ꯇꯧꯕ ꯐꯪꯔꯝꯒꯅꯦꯕꯀꯣ
ꯀꯨꯀꯥ ꯃꯅꯤꯄꯨꯔꯗ ꯐꯪꯕꯅꯦ ꯑꯩ ꯑꯩꯈꯣꯏ ꯏꯃꯥꯟꯅꯕꯁꯤꯡ ꯃꯅꯤꯄꯨꯔꯗ ꯇꯧꯕꯅꯦ ꯀꯀꯥꯗꯣꯠꯇ ꯐꯪꯉꯦ ꯑꯗꯨ ꯁꯤꯒꯥꯏ ꯁꯤꯒꯥꯒꯨꯝꯕꯗꯤ ꯍ ꯐꯖꯕꯗꯤ ꯃꯅꯤꯄꯨꯔꯗ ꯐꯪꯉꯣꯏ
ꯑ ꯑꯣ ꯑꯣ ꯑꯣꯀꯦ ꯑꯩꯈꯣꯏ ꯀꯩꯅꯣꯁꯤꯁꯨ ꯂꯣꯏꯅ ꯆꯥꯎꯗꯤ ꯆꯥꯎꯈꯠꯈ꯭ꯔꯦꯀꯣ ꯍꯥꯏꯕꯗꯤ ꯑꯗꯨꯝ ꯏ ꯇꯨꯔꯤꯁ ꯍꯥꯏꯔꯁꯨ ꯃꯐꯝ ꯌꯥꯝ ꯊꯣꯛꯈ꯭ꯔꯦꯅꯦ
ꯎꯝ ꯑꯣ ꯃꯅꯤ ꯄꯨꯁꯦ ꯍꯣꯏ ꯃꯥꯒꯤ ꯁꯣꯏꯕ ꯌꯥꯝ ꯂꯩꯗꯅ ꯏꯟꯗꯤꯌꯥꯁꯨ ꯁꯣꯏ ꯑꯥ ꯍꯥ
ꯌꯥꯝꯅ ꯐ ꯐꯕꯁꯨ ꯊꯔꯛꯈ꯭ꯔꯅꯤ ꯍꯣꯏ ꯁꯣꯏꯕꯁꯨ ꯂꯩꯔꯝꯒꯅꯤ ꯑꯗꯨꯕꯨ ꯑꯩꯈꯣꯏ ꯀꯣꯏꯕ ꯆꯠꯐꯝꯁꯨ ꯍꯥꯏꯕꯗꯤ ꯌꯥꯝ ꯊꯣꯛꯔꯛꯈ꯭ꯔꯦ ꯑꯗꯨꯒ ꯏꯚꯟ ꯑꯩꯈꯣꯏꯅ ꯑꯆꯥꯄꯣꯠ ꯆꯥꯕ ꯆꯠꯅꯤꯡꯂꯁꯨ ꯐꯦꯃꯤꯂꯤꯒꯤ ꯑꯣꯏꯔꯁꯨ ꯐꯝ ꯑꯐ ꯑꯐꯕꯗꯤ ꯊꯣꯛꯂꯛꯈ꯭ꯔꯦꯅꯀꯣ ꯎ ꯎꯝ ꯑꯗꯨꯃꯥꯏꯅ ꯍꯣꯏ ꯍꯣꯏ ꯔꯦꯁꯇꯨꯔꯦꯟꯒꯨꯝꯕ ꯍꯣꯏ ꯍꯣꯏ ꯑꯗꯨꯒꯨꯝꯕ ꯗꯤ ꯌꯥꯝ ꯊꯣꯛꯂꯛꯈ꯭ꯔꯦ ꯑꯣ ꯏꯚꯟ ꯁꯥꯏꯠꯁꯤꯡ ꯆꯠꯅꯤꯡꯉꯁꯨ ꯍꯥꯟꯅꯗꯤ ꯃꯐꯝꯁꯦ ꯌꯥꯝ ꯂꯤꯃꯤꯇꯦꯠ ꯑꯣꯏꯔꯝꯃꯤꯅ ꯍꯧꯖꯤꯛꯇꯤ ꯏꯚꯟ ꯋꯥꯇꯔ ꯄꯥꯔꯛ ꯍꯥꯏꯔꯁꯨ ꯑꯅꯤ ꯑꯅꯤꯒꯨꯝꯕ ꯂꯩꯈ꯭ꯔꯦ ꯆꯥꯎꯕꯁꯦꯀꯣ
ꯎꯝ
ꯑꯗꯨꯒ ꯔꯦꯁꯇꯨꯔꯥꯟꯒꯨꯝꯕ ꯍꯥꯏꯔꯗꯤ ꯌꯥꯝ ꯊꯣꯛꯈ꯭ꯔꯦꯗ ꯎꯝ ꯀꯣ ꯑꯗꯨꯒꯨꯝꯕꯗꯤ ꯌꯥꯝ ꯊꯣꯛꯈ꯭ꯔꯦꯗꯪ
ꯍꯣꯏꯐꯕ ꯍꯣꯏ ꯀꯩꯅꯣ ꯗꯦꯁꯇꯤꯅꯦꯁꯟꯒꯨꯝꯕ ꯑꯣꯔ ꯍꯣꯏ ꯑꯗꯨꯝ ꯍꯣꯇꯦꯜꯒꯨꯝꯕ ꯔꯦꯁꯇꯨꯔꯦꯟꯒꯨꯝꯕꯗꯤ ꯌꯥꯝ ꯊꯣꯛꯈ꯭ꯔꯦ ꯑꯗꯨꯁꯨ ꯃꯥꯒꯤ ꯇꯨꯔꯤꯖꯝꯒ ꯇꯨꯔꯤꯖꯝꯒꯨꯝꯕ ꯏꯟꯚꯦꯁꯃꯦꯟꯒꯨꯝꯕꯀꯣ
ꯍꯣꯏ
ꯑꯗꯨꯗꯤ ꯌꯥꯝ ꯋꯥꯠꯂꯤ
ꯍꯣꯏ ꯍꯣꯏ ꯁ꯭ꯇꯤꯜ ꯍꯧꯖꯤꯛ ꯌꯥꯝ ꯏꯟꯚꯦꯁ ꯇꯧꯕ ꯌꯥꯔꯦꯗ ꯇꯨꯔꯤꯖꯝꯒꯨꯝꯕꯗꯗꯤꯀꯣ ꯈꯤꯇꯪ ꯎꯝ
ꯍꯧꯗ꯭ꯔꯤꯗ ꯍꯧꯕꯁꯨ
ꯍꯣꯏ ꯍꯣꯏ ꯆꯨꯝꯃꯦ ꯆꯨꯝꯃꯦ ꯑꯗꯨ ꯅꯪ ꯀꯩꯅꯣꯗꯤ ꯍꯣꯏ ꯅꯪ ꯍꯣꯔꯕꯤꯜ ꯐꯦꯁꯇꯤꯚꯦꯜꯗꯤ ꯆꯠꯂꯨꯔꯕꯔꯥ ꯑꯣ ꯅꯨꯡꯉꯥꯏꯔꯝꯒꯅꯤ ꯀꯌꯥꯃꯨꯛ ꯆꯠꯈ꯭ꯔꯕ꯭ꯔꯥ ꯅꯪ
ꯑꯃꯨꯛ ꯈꯛꯇꯅꯦ ꯀꯨꯏꯈ꯭ꯔꯦ ꯇꯨ ꯊꯥꯎꯖꯟ ꯇ꯭ꯋꯦꯟꯇꯤ ꯊ꯭ꯔꯤ
ꯑꯣ ꯑꯣ ꯑꯣ ꯑꯣ ꯃꯣꯏꯁꯦ ꯑꯦꯕ꯭ꯔꯤ ꯏꯌꯔ ꯀꯩꯅꯣꯗ ꯅꯠꯇ꯭ꯔꯥ ꯑꯦꯕ꯭ꯔꯤ ꯏꯌꯔ ꯁꯝꯋꯦꯔ ꯈ꯭ꯔꯤꯁ꯭ꯇꯃꯥꯁ ꯃꯃꯥꯡꯗꯔ ꯈ꯭ꯔꯤꯁ꯭ꯇꯃꯥꯁ ꯃꯇꯨꯡꯗ ꯑꯥ ꯑꯣ ꯑꯣ ꯑꯣ
ꯎꯝ
ꯑꯩꯗꯤ ꯀꯔꯤꯁꯨ ꯆꯠꯇꯦ ꯆꯠꯅꯤꯡꯉꯦ ꯍꯥꯏꯔꯁꯨꯀꯣ
ꯍꯣꯏ
ꯀꯔꯤꯁꯨ ꯆꯠꯇ꯭ꯔꯦ
ꯑꯣꯁ ꯁꯤꯔꯣꯏꯒꯨꯝꯕꯁꯨ ꯀꯩꯁꯨ ꯆꯠꯇ꯭ꯔꯦ
ꯆꯠꯇ꯭ꯔꯤꯗ ꯀꯔꯤꯁꯨ ꯑꯁꯤꯗꯒꯤ ꯑꯗꯨꯝ ꯍꯧꯥꯎꯔꯛꯄꯅꯦ ꯑꯩꯁꯦꯀꯣ ꯑꯗꯨ ꯑꯣꯏꯔꯁꯨ ꯌꯥꯝ ꯆꯠꯄ ꯐꯪꯗꯦ ꯃꯐꯝꯁꯦ
ꯖꯦꯂꯤꯌꯥꯡꯂꯣꯡ ꯁꯦ ꯅꯣꯅꯦ ꯅꯣꯅꯦꯗ꯭ꯔꯣ ꯅꯣꯅꯦ ꯅꯣꯅꯦꯗ ꯑꯗꯨꯝ ꯂꯩꯕꯣ
ꯑꯩꯁꯦ ꯑꯩ ꯃꯐꯝ ꯌꯥꯝ ꯂꯩꯌꯦꯗ ꯖꯦꯂꯤꯌꯥꯡꯂꯣꯡꯁꯦ ꯅꯣꯅꯦꯗ ꯈꯛꯇ ꯅꯠꯇꯦ ꯇꯃꯦꯡꯂꯣꯡꯗꯨꯁꯨ ꯂꯩꯗꯅꯀꯣ ꯑꯦꯚ꯭ꯔꯤꯋꯦꯌ꯭ꯔ ꯑꯗꯨꯝ ꯈꯔ ꯂꯩꯏꯗ
ꯅꯪꯁꯨ
ꯈꯧꯄꯨꯝꯒꯨꯝꯕ ꯀꯣ
ꯑꯥ
ꯏꯝꯐꯥꯜꯗꯁꯨ ꯌꯥꯝ ꯂꯩꯌꯦꯅꯥ ꯃꯐꯝꯗꯨꯗꯤ
ꯅꯪ ꯑꯥꯎꯠ ꯑꯥꯎꯠ ꯑꯣꯐ ꯃꯅꯤꯄꯨꯔꯗꯤ ꯇꯧꯈ꯭ꯔꯕꯣ ꯑꯥꯎꯠ ꯑꯣꯐ ꯃꯅꯤꯄꯨꯔ
ꯑꯥꯎꯠ ꯑꯣꯐ ꯃꯅꯤꯄꯨꯔꯗꯤ ꯌꯥꯝ ꯆꯠꯈ꯭ꯔꯦꯗ ꯑꯥꯎꯠ ꯑꯣꯐ ꯃꯅꯤꯄꯨꯔꯗꯤ ꯑꯩꯅꯥ ꯃꯐꯝ ꯆꯠꯄꯁꯦ ꯌꯥꯝ ꯆꯠꯈ꯭ꯔꯦꯗ ꯑꯗꯨꯕꯨ ꯎꯝ ꯏꯝꯐꯥꯜ ꯃꯅꯨꯡꯁꯤꯗꯤ ꯄꯥꯛ ꯆꯠꯇꯦꯅꯦ ꯄꯥꯛ ꯆꯠꯄ ꯐꯪꯗꯦ ꯍꯥꯏꯕꯗꯤ ꯑꯩ ꯑꯌꯥꯝꯕ ꯃꯇꯝꯁꯦ ꯑꯗꯨꯝ ꯃꯄꯥꯟꯗ ꯈꯛꯇ ꯂꯥꯏꯔꯤꯛ ꯇꯝꯂꯛꯑꯒ ꯌꯨꯝ ꯌꯧꯔꯛꯄꯗꯗꯤ ꯀꯔꯤ ꯍꯥꯏꯁꯤꯔꯥ ꯑꯗꯨꯝ ꯀꯨꯏꯔꯒ